ꯍꯜꯂꯣ ꯆꯥꯎꯕꯤ ꯍꯜꯂꯣ ꯆꯥꯎꯕꯤ ꯑ ꯀꯔꯤ ꯉꯁꯥꯏꯅꯦ ꯑꯩꯅ ꯋꯥ ꯑꯃ ꯍꯥꯏꯔꯝꯒꯦ ꯇꯧꯔꯒꯅꯦ ꯅꯪꯉꯣꯟꯗ ꯀꯥꯎꯗꯅ ꯍꯥꯏꯔꯝꯗ꯭ꯔꯦꯕꯀꯣ ꯑꯗꯨꯒꯤꯅꯦ ꯑꯩ ꯅꯉꯣꯟꯗ ꯍꯥꯏꯒꯦꯅ ꯑꯃꯨꯛ ꯀꯣꯜ ꯇꯧꯔꯛꯏꯅꯦ
ꯀꯩꯗꯧꯔꯒꯦ ꯍꯥꯏꯔꯛꯑꯣ
ꯑꯗ ꯑꯩꯒꯤ ꯐꯤ ꯁꯥꯕꯗꯣ ꯐꯤꯗꯣ ꯂꯩꯔꯤꯕꯣ
ꯀꯔꯝꯕ ꯐꯤꯅꫭ
ꯅꯪꯒꯤ ꯐꯤ ꯗꯕꯜ ꯗꯥꯏꯌꯤꯡ ꯁꯥꯕꯗꯣ
ꯄꯥꯝꯃꯤꯔꯣ ꯍꯤꯏꯖꯦ
ꯄꯥꯝꯃꯦ ꯂꯩꯔꯤꯕꯣ
ꯂꯣꯏꯇ꯭ꯔꯦ ꯊꯦꯡꯃꯥꯟꯒꯦꯔꯦ ꯅꯪ
ꯀꯩꯅꯣ ꯍꯥꯏꯁꯤꯕꯣ ꯑꯩꯅꯗꯤ ꯑ ꯂꯩꯔꯝꯒꯅꯤ ꯑꯒ ꯂꯧꯔꯛꯀꯦ ꯈꯣꯠꯂꯛꯀꯦ ꯀꯥꯏꯅ ꯍꯥꯏꯗꯅ ꯇꯧꯔꯝꯃꯤ ꯑꯗꯨꯒ
ꯀꯅꯥꯅ ꯍꯪꯉꯛꯏꯅꫭ ꯍꯥꯏꯁꯦ
ꯃꯤꯅ ꯍꯪꯉꯛꯏꯅꯦ ꯂꯧꯒꯦ ꯃꯉꯥ ꯂꯧꯒꯦ ꯍꯥꯏꯅ ꯍꯥꯏꯔꯛꯄꯅꯦ ꯀꯣꯆꯤꯡꯒꯤ ꯅꯠꯇꯦꯃꯤ ꯑꯩ ꯀꯣꯂꯦꯖ ꯆꯠꯄꯗ ꯀꯣꯂꯦꯖ ꯆꯠꯄꯗ ꯏꯃꯥꯟꯅꯕꯤꯅ ꯂꯧꯒꯦ ꯍꯥꯏꯔꯛꯄꯅꯦ
ꯊꯦꯡꯃꯜꯂꯦ ꯌꯥꯝ
ꯎꯝ ꯑꯁ ꯏꯕꯦꯃ ꯑꯗꯨꯗꯣ ꯈꯪꯕ꯭ꯔ ꯁꯤꯠ ꯆꯠꯄꯗ ꯅꯨꯡꯉꯥꯏ ꯁꯃꯔꯗꯁꯦꯠꯄꯗ ꯄꯨꯔꯥ ꯄꯤꯌꯣꯔ ꯀꯣꯇꯟꯅꯦꯗꯅ ꯈꯪꯕ꯭ꯔꯥ ꯃꯤꯅ ꯄꯥꯝꯃꯤ ꯄꯥꯝꯃꯤꯅ ꯍꯥꯏꯔꯛ ꯂꯩꯔꯦ
ꯏꯁ ꯑꯗꯨ ꯍꯧꯖꯤꯛ
ꯑꯃꯨꯛꯀ ꯁꯥꯎ ꯌꯥꯗ꯭ꯔꯣ
ꯇꯣꯡꯗꯦꯅ ꯁꯥꯗ꯭ꯔꯕ ꯌꯥꯝ ꯇꯣꯡꯗꯦꯕꯀꯣ ꯌꯥꯝ ꯇꯣꯡꯗꯦ ꯑꯗꯨꯅ ꯇꯥꯡꯉꯦ ꯕꯟꯗ
ꯃꯌꯥꯡꯅ ꯑ
ꯕꯟꯗꯟꯗ ꯑꯥ ꯀꯩꯕꯤꯔꯝꯃꯦꯕ ꯑꯍꯥꯟꯕ ꯊꫭꯛꯂꯛꯄꯗꯨꯗꯤꯅꯦ ꯂꯤꯁꯤꯡ ꯑꯃꯒ ꯆꯍꯨꯝ ꯄꯤꯔꯝꯃꯦꯕꯀꯣ
ꯎꯝ
ꯑꯗꯨꯒ ꯈꯔ ꯂꯩꯔꯀꯥꯟꯗꯕꯨ
ꯎꯝ
ꯑꯍꯥꯟꯕꯗ ꯂꯛꯄꯗ ꯂꯤꯁꯤꯡ ꯑꯃꯒ ꯆꯅꯤꯒ ꯃꯥꫪꯐꯨ ꯆꯅꯤ ꯃꯔꯤꯐꯨꯗꯒꯤ ꯆꯍꯨꯝ ꯆꯍꯨꯝꯗꯒꯤ ꯆꯍꯨꯝ ꯌꯥꯡꯈꯩ
ꯎꯝ ꯑꯗꯨꯗꯤ ꯖꯔꯥ ꯖꯔꯥ ꯖꯔꯥ ꯇꯥꯡꯈꯠꯂꯛꯄ ꯃꯑꯣꯡꯅꯤꯅꯦ
ꯀꯠꯇꯕ ꯑꯗꯨ ꯏꯠꯇꯂꯒ
ꯑꯣ ꯑꯣ ꯑꯣ ꯁꯥꯔꯨꯅꯨ ꯑꯗꯨꯗꯤ ꯅ ꯌꯨꯝꯗ ꯇꯨꯝꯃ ꯇꯨꯝꯃ ꯂꯩꯌꯨ ꯁꯦꯟꯗꯣꯡ ꯐꯪꯗꯕ ꯐꯅꯦꯛꯇꯨꯕꯨ ꯁꯥꯕ ꯍꯧꯅꯗꯦ
ꯃꯥꯅꯦ ꯃꯥꯅꯦ
ꯑꯗꯨ ꯍꯧꯖꯤꯛ ꯀꯔꯤ ꯁꯥꯔꯤꯒꯦ ꯍꯧꯖꯤꯛ ꯀꯔꯤ ꯁꯥꯔꯤꯒꯦ
ꯍꯧꯖꯤ ꯐꯤꯒ ꯁꯥꯗ꯭ꯔꯦꯗ
ꯑꯣ
ꯄꯤꯖꯥꯗ꯭ꯔꯦ
ꯐꯔꯤꯕꯦ ꯃꯥ ꯑꯗꯨ ꯍꯧꯖꯤꯛꯀꯥꯟꯗꯤꯅꯦ ꯅꯣꯏꯒꯤ ꯃꯦꯆꯤꯟ ꯀꯣꯟꯗꯣ ꯃꯄꯥꯟ ꯊꯛꯄꯤ ꯌꯥꯕꯤ ꯑꯃ ꯊꯣꯛꯂꯛꯑꯦ ꯍꯥꯏꯔꯤꯅꯦ
ꯑꯦꯁ ꯂꯣꯟ ꯂꯧꯔꯒ ꯂꯩꯕ ꯌꯥꯗ꯭ꯔꯣ
ꯎꯝ
ꯌꯥꯝꯗ ꯖꯟꯖꯔꯤꯅꯤ ꯌꯥꯝ ꯆꯥꯎꯕꯅꯦꯕ ꯃꯥꯒꯤ ꯍꯥꯞꯅꯕꯗꯣ
ꯑꯥ
ꯑꯗꯨꯅ ꯑꯩꯈꯣꯏꯒꯤ ꯃꯊꯛꯇ ꯆꯦꯟꯗꯣꯏꯅꯦ ꯈꯪꯕ꯭ꯔꯥ
ꯑꯥ
ꯃꯊꯛ ꯏꯣꯔꯗ ꯌꯥꯝ ꯆꯥꯎꯅ ꯑꯩꯈꯣꯏ ꯂꯪꯁꯥ ꯀꯥꯕ ꯆꯤꯟꯗꯣꯏꯅꯦꯕ ꯑꯗꯨꯗꯨꯗ ꯁꯥꯟꯅꯔꯛꯇꯣꯏꯅꯦꯕ
ꯎꯝ
ꯑꯗꯨꯒꯤ ꯑꯀꯤꯄꯁꯨ ꯊꯝꯕ ꯌꯥꯔꯣꯏ ꯑꯗꯨ ꯌꯥꯝꯁꯨ ꯋꯥꯡ
ꯍꯧꯖꯤꯛꯀꯤ ꯅꯪꯒꯤ ꯍꯥꯏꯔꯤꯕ ꯀꯣꯟꯗꯣ ꯀꯔꯤ ꯂꯝꯗ ꯌꯣꯟꯒꯦ
ꯆꯦꯔꯥꯄꯥꯁꯤꯁꯨ ꯑꯃ ꯁꯥꯎꯕꯅꯦ
ꯑ ꯁꯦꯔꯥꯝꯄꯥꯥꯠꯀꯤ ꯕꯣꯕꯤꯒ ꯍꯥꯏꯕꯗꯨꯔꯣ
ꯎꯝ
ꯕꯣꯕꯤꯒ ꯍꯥꯏꯕꯗꯨꯕ
ꯎꯃꯤꯔ ꯎꯝ ꯂꯥꯛꯒꯦꯂꯣ ꯂꯥꯛꯑꯅꯤ ꯂꯕꯗꯤ
ꯑꯣ ꯅꯪꯅ ꯁꯥꯏꯖꯅ ꯊꯋꯥꯥꯟꯗꯒꯤ ꯂꯧꯕ
ꯅꯣꯏ ꯍꯨꯏꯒ ꯌꯥꯝ ꯀꯣꯡꯉꯦ
ꯆꯗ꯭ꯔꯕꯣ
ꯍꯥꯥ
ꯕ ꯂꯩ ꯍꯨꯏ ꯍꯨꯏ
ꯎꯝ ꯈꯣꯡꯒꯜꯂꯨ ꯑꯗꯨꯗꯤ ꯍꯨꯏ ꯃꯊꯧꯗꯤ ꯈꯣꯡꯕ ꯈꯣꯡꯕ ꯑꯩꯈꯣꯏꯒꯤꯁꯦ ꯈꯣꯡꯉꯦ
ꯎꯝ ꯅ ꯃꯤꯅꯦ ꯈꯔꯤ ꯃꯤ
ꯑꯩꯈꯣꯏꯒꯤ ꯍꯨꯏꯗꯨꯅꯅꯦ ꯃꯩꯇꯠ ꯃꯩꯇꯩꯠ ꯀꯧꯕꯅꯦ ꯑꯩꯈꯣꯏ ꯍꯨꯏꯗꯦ ꯑꯥ ꯃꯃꯩ ꯇꯠꯂꯦꯅ ꯃꯃꯩꯗꯣ ꯊꯥꯔ ꯀꯛꯊꯠꯂꯦ ꯑꯥꯇꯤꯅ ꯇꯧꯔꯒ ꯑꯗꯨ ꯃꯤ ꯆꯤꯛꯇꯤꯌꯦ ꯃꯃꯩꯗꯨ ꯀꯛꯁꯜꯂꯗꯤ ꯍꯨꯏ ꯃꯃꯩꯁꯦ ꯀꯛꯊꯠꯄꯁꯦ ꯃꯤ ꯆꯤꯛꯇꯦꯌꯦ ꯑꯗꯨꯏ ꯀꯛꯊꯠꯂꯤꯕ
ꯤꯁ ꯍꯣꯏ ꯃꯃꯥꯏ ꯀ ꯊ ꯀꯗꯤꯕꯕꯤ ꯌꯥꯇ ꯍꯥꯏꯅꯤꯅꯦꯕ
ꯈꯪꯗꯦ ꯍꯨꯏ ꯃ ꯁꯂꯗꯤ ꯍꯨꯏꯁꯤ ꯃꯤꯗ ꯆꯤꯛꯄ ꯐꯩꯌꯦꯅ ꯀꯛꯊꯜꯂꯤꯅꯦ ꯑꯩꯈꯣꯏꯗꯤ
ꯍꯥꯏꯗꯤ ꯃꯤ ꯂꯥꯛꯄꯕꯨ ꯐꯩ ꯐꯦ
ꯎꯝ
ꯇꯔ ꯃꯦꯎꯂꯤ ꯐ ꯑꯣꯏꯕꯔꯦ
ꯎꯝ
ꯎ ꯑꯩꯣꯏꯒꯤ ꯃꯨꯝꯃꯩꯅ ꯍꯥꯏꯔꯗꯤ ꯁꯤ ꯃꯕꯨꯛ ꯀꯁꯤ ꯃ ꯐꯠꯇꯦ ꯈꯪꯅꯤ ꯑꯗꯨꯒ
ꯑ
ꯀꯃꯥꯏꯅ ꯇꯧꯔꯤꯕ ꯑꯗꯨꯒ ꯂꯣꯏꯒꯤꯥ ꯍ ꯃꯃꯥꯏ ꯀꯊ ꯂꯩ ꯍꯥꯏꯖꯕꯣ
ꯑꯥ
ꯎꯝ ꯍꯣꯏ ꯂꯥꯛꯇ꯭ꯔꯤꯕ ꯅꯣꯏꯒꯤ
ꯑꯩꯈꯣꯏ ꯏꯉꯩ ꯂꯥꯛꯇꯦ ꯅꯣꯏꯒꯤ ꯂꯥꯛꯄ꯭ꯔꯣ ꯑꯩꯈꯣꯏ ꯍꯟꯗꯛꯇꯤ ꯀꯩꯗꯧꯔꯕꯅꯣ ꯈꯪꯗꯦ ꯃꯩꯁꯦ ꯌꯥꯝ ꯅꯨꯡꯉꯥꯏꯇꯦ
ꯉꯁꯤ ꯔꯦꯂꯤꯒ ꯆꯠꯈ꯭ꯔꯤꯕꯗꯤ ꯗꯔꯗꯥ ꯃꯐꯝꯒꯤꯩꯗꯗꯤ
ꯃꯩ ꯅꯨꯡꯉꯥꯏꯇꯕꯒꯤ
ꯏꯃꯤ ꯗꯁꯤ ꯍꯥꯏꯕꯤ ꯑꯗ ꯀꯩꯀꯥ ꯍꯥꯏꯗꯣꯛꯇꯕꯒꯤ ꯃꯣꯏ ꯊꯕꯛ ꯑꯦꯛꯖꯥ ꯍꯥꯏꯗꯣꯛꯇꯕꯒꯤ
ꯑꯣ ꯒ꯭ꯌꯥꯟ ꯇꯥꯗꯦꯗ ꯃꯅꯤꯄꯨꯔꯒꯤ ꯊꯕꯛꯁꯤꯗꯤ ꯊꯕꯛꯀꯤ ꯋꯥꯐꯝꯁꯤꯦ ꯒ꯭ꯌꯥꯟ ꯇꯥꯗꯦ ꯅꯨꯡꯉꯥꯏꯕ ꯋꯥꯔꯤ ꯁꯥꯟꯅꯁꯤ
ꯑꯣꯏꯣꯏꯗꯨꯕꯨꯕꯤ ꯑꯩꯈꯣꯏꯒꯤ ꯊꯧꯕꯥꯜ ꯁꯥꯏꯠꯀꯤ ꯗꯦꯜꯂꯤꯒ ꯇꯧꯈꯤꯗꯥꯏꯅꯦ ꯍꯧꯖꯤꯛꯒꯤ ꯑꯣꯖꯥꯅꯣ
ꯍꯥ
ꯋꯥꯍꯠꯀꯤꯅꯥ
ꯎꯝ
ꯊꯤꯡꯖꯤꯜꯂꯦꯒ ꯍꯥꯏꯌꯦ ꯊꯧꯕꯥꯜ ꯈꯨꯅꯧꯒꯤ ꯑ ꯄꯥꯎꯋꯔꯗꯨ ꯊꯤꯡꯖꯤꯜꯂꯦꯒꯥꯏ ꯇꯧꯒꯤꯒꯨꯝꯗꯤ ꯇꯧꯕꯅꯤ ꯑꯩꯁꯨ ꯍꯥꯏꯐꯦꯇꯪ ꯑꯦꯕꯤꯗ ꯎꯔꯝꯕꯅꯤꯅꯦ
ꯎꯝ ꯌꯥꯝ ꯆꯥꯎꯗꯗꯥꯏꯅꯦ ꯑꯗꯨꯗꯣ
ꯑꯩꯩꯗꯣ
ꯊꯧꯕꯥꯟ ꯈꯨꯅꯧꯁꯤꯗꯤ ꯌꯥꯝ ꯆꯥꯎꯗꯦꯗꯥꯏꯅꯦ
ꯎ ꯑꯗꯕꯅꯤ ꯀꯦꯅꯤ ꯀꯅꯨ ꯀꯛꯇꯅꯤꯒꯒꯥ
ꯍꯣꯏ ꯁꯤꯗ ꯀꯥꯏꯗꯩꯅꯣ
ꯍꯣꯏꯗ ꯑꯗꯣ ꯑꯗꯣꯝ ꯑꯣꯏꯔꯝꯃꯣꯏꯗ꯭ꯔꯥ
ꯑꯪ
ꯃꯩꯖꯦ ꯅꯨꯡꯉꯥꯏꯇꯦ ꯇꯧꯋꯦꯌꯦ ꯅꯣꯏ ꯑꯗꯣꯝꯗꯤ ꯇꯣꯇꯤꯒ ꯂꯥꯛꯅꯕ꯭ꯔꯣ
ꯀꯔꯤꯕꯥ
ꯇꯣꯇꯤ ꯏꯁꯤꯡ
ꯇꯣꯇꯤꯡ ꯂꯥꯛꯇꯦꯍꯦ ꯑꯈꯣꯏꯗꯤ
ꯇꯣꯇꯤꯒ ꯌꯧꯗꯕ꯭ꯔꯥ ꯅꯪꯒꯤ ꯂꯝꯗꯨꯁꯨ
ꯑꯩꯈꯣꯏ ꯏꯃꯥꯟꯅꯕꯤ ꯑꯃ ꯂꯩꯌꯦꯕꯀꯣ
ꯎꯝ
ꯃꯥꯅ ꯏꯟꯁꯇ꯭ꯔꯒ꯭ꯔꯥꯝꯗꯅꯦ ꯄꯣꯠ ꯃꯌꯥꯝ ꯊꯥꯒꯠꯂꯦꯕꯀꯣ ꯅꯪ ꯌꯦꯡꯅꯤꯡꯕ꯭ꯔꯥ ꯌꯦꯡꯒꯦꯔꯥ ꯊꯥꯕꯤꯔꯛꯎꯔꯥ ꯁꯤ ꯂꯤꯡ
ꯀꯔꯤꯕꯨꯅꯣ ꯍꯥꯏꯖꯦ
ꯐ꯭ꯔꯣꯛꯀꯨꯝꯕ ꯉꯥꯛꯇ
ꯂꯤꯡ ꯊꯥꯔꯛꯑꯣ ꯑꯗꯨꯗꯤ ꯍꯧꯖꯤꯛ ꯑꯣꯔꯤꯐ꯭ꯔꯦꯝꯒꯤꯁꯨ ꯑꯣꯐ꯭ꯔ ꯌꯥꯝ ꯊꯥꯔꯤꯕꯅꯤ
ꯀꯔꯤꯕꯥ
ꯍꯧꯖꯤꯛꯅꯦ
ꯎꯝ
ꯃꯣꯏ ꯑꯣꯔꯤꯐ꯭ꯂꯦꯝꯗꯣ ꯑꯗꯨꯒꯤꯖꯨꯅꯦ
ꯎꯝ
ꯑꯣꯐ꯭ꯔ ꯌꯥꯝ ꯊꯥꯔꯤꯕꯅꯦ
ꯅꯪ ꯍꯥꯏꯔꯒ ꯑꯩꯗꯤ ꯑꯣꯔꯤꯐ꯭ꯂꯦꯝ ꯅꯠꯇꯦꯅꯦ ꯑꯦꯕꯣꯟꯒꯤ ꯂꯤꯞ ꯇꯤꯛꯇꯣ ꯑꯗꯨꯗꯣ ꯌꯥꯝ ꯄꯥꯝꯃꯦ ꯅꯪ ꯑꯦꯕꯣꯟ ꯌꯥꯎꯕꯤꯒ ꯂꯩꯕ꯭ꯔꯣ ꯅꯃꯥꯟꯅꯕꯤ
ꯂꯩꯇꯦ ꯃꯆꯥ ꯃꯆꯥꯥꯗꯣ ꯍꯧꯖꯤꯛꯇꯤ
ꯍꯥꯥ
ꯂꯤꯞꯁꯇꯤꯛ ꯃꯆꯥ ꯃꯆꯥꯗꯨꯔꯣ
ꯂꯤꯞꯁꯇꯤꯛ ꯃꯆꯥ ꯃꯆꯥ ꯅꯠꯇꯦꯍꯦ ꯑꯦꯕꯣꯟꯒꯤ ꯂꯤꯞꯁꯇꯤꯛ ꯑꯃ ꯕ꯭ꯂꯦꯛ ꯀꯂ꯭ꯔꯒ ꯑꯣꯏꯕ ꯃꯦꯠꯀꯤꯒ ꯂꯩꯕꯅꯦ ꯃꯣꯏ ꯁꯪꯕꯗ ꯀꯣꯛꯀꯟꯕ
ꯑꯦꯕꯣꯟꯒ ꯇꯥꯒꯤꯗ꯭ꯔꯦꯗ ꯅꯍꯥꯟꯋꯥꯏ ꯑꯩꯅ ꯔꯦꯟꯇ ꯂꯩꯔꯤꯀꯥꯟꯗꯗꯤꯅꯦ
ꯑ ꯥꯎ
ꯅꯪ ꯅꯍꯥꯟꯋꯥꯏ ꯉꯆꯦ ꯔꯤꯐꯦꯝ ꯌꯥꯎꯕꯤ ꯏꯕꯣꯟ ꯌꯥꯎꯕꯤ ꯌꯥꯝ ꯂꯩꯗꯥꯏꯅꯦ ꯅꯪꯗꯦ ꯂꯩ ꯀꯥꯟꯗ
ꯍꯣꯏ ꯑꯗꯨꯃ ꯑꯩꯅ ꯎꯗꯗꯤꯅꯦꯤꯠ ꯃꯆꯥ ꯃꯆꯥꯗꯣ
ꯎꯝ
ꯑꯗꯨꯗꯣ ꯎ ꯃꯇꯝꯗꯨꯗꯗꯤ ꯁꯦꯜꯗꯤ ꯊꯣꯛꯇ꯭ꯔꯕꯅꯤꯅ ꯀꯔꯤꯝꯇ ꯈꯪꯗꯕ ꯄꯥꯝꯗꯤ ꯄꯥꯝꯃꯒ ꯂꯩꯗꯕ ꯍꯥꯏꯇꯥꯔꯦ ꯍꯧꯖꯤꯛꯀ ꯑꯣꯏꯌꯨ
ꯀꯦꯊꯣꯛꯀꯦ ꯒꯥꯏꯌꯣ ꯑꯗꯨꯅ ꯇꯥꯛꯄꯗꯤ ꯅꯪꯖꯦ ꯍꯧꯖꯤꯛ ꯁꯦꯟꯊꯣꯛꯑꯦ ꯍꯥꯏꯅ ꯇꯥꯛꯄꯅꯦꯕ ꯅꯠꯇ꯭ꯔꯥ
ꯍꯣꯏ ꯏꯁꯥꯒꯤ ꯈ꯭ꯔꯣꯁꯇꯤ ꯀꯣꯟꯅꯔꯦꯗꯅ ꯃꯤꯉꯣꯟꯗꯒꯤ
ꯑꯗꯨꯅ ꯇꯥꯛꯄꯗꯤ ꯅꯪꯁꯦ ꯂꯩꯁꯥꯕꯤ ꯂꯩꯁꯥꯕꯤ ꯈꯤꯇꯪ ꯂꯤꯁꯜꯂꯛꯄꯤꯅꯦꯅ ꯍꯥꯏꯕꯅꯤꯅꯦ
ꯍꯦ ꯑꯣ
ꯑꯗꯨ ꯊꯝꯃꯒꯦ ꯐꯣꯏ ꯃ ꯂꯥꯛꯇꯕꯅꯤꯅꯅꯦ ꯐꯣꯟꯁꯦ
ꯗꯗꯤꯅꯤ ꯗꯟꯗꯤ ꯊꯝꯃꯦ
ꯍꯣꯏ ꯗꯟꯗꯤ